ꯑꯩꯅꯥ ꯉꯥꯡꯂꯤꯕꯥ ꯋꯥꯁꯤꯕꯨ ꯃꯌꯦꯛ ꯁꯦꯡꯅ ꯇꯥꯕ ꯐꯪꯕꯤꯕ꯭ꯔ ꯅꯠꯇ꯭ꯔꯒ ꯃꯅꯤꯡ ꯃꯌꯥꯗ ꯀꯔꯤ ꯀꯔꯤ ꯅꯨꯡꯉꯥꯏꯇꯕ ꯈꯣꯡꯖꯦꯜꯁꯤꯡ ꯇꯥꯕ ꯂꯩꯔꯒꯁꯨ ꯑꯗꯨꯝ ꯍꯥꯢꯕꯤꯔꯛꯑꯣ
ꯑꯇꯩ ꯑꯇꯩ ꯃꯔꯨꯞ ꯊꯣꯏꯗꯣꯛꯄ ꯇꯥꯕ ꯅꯨꯡꯉꯥꯏꯇꯕ ꯈꯣꯟꯖꯤꯟ ꯇꯥꯖꯗꯦ ꯑꯗꯣ ꯑꯩꯅ ꯑꯁꯨꯝ ꯑꯩꯁꯨ ꯐꯦꯟ ꯊꯥꯔꯒ ꯁꯨꯝ ꯂꯩꯔꯝꯕꯅꯦ ꯑꯗꯣ ꯐꯦꯟ ꯃꯈꯣꯟꯒꯗꯤ ꯁꯨꯝ ꯇꯥꯕꯤꯕ꯭ꯔꯥ ꯀꯃꯥꯏꯅ ꯇꯧꯋꯤ
ꯃꯌꯦꯛꯇꯤ ꯑꯗꯨꯝ ꯁꯦꯡꯅ ꯇꯥꯖꯩ ꯑꯗꯨꯒ ꯃꯅꯨꯡꯗ ꯑꯈꯣꯏꯒꯤ ꯇꯤꯟ ꯀꯥꯡ ꯈꯣꯡꯕꯒꯤ ꯃꯈꯣꯟꯁꯨ ꯑꯗꯨꯝ ꯇꯥꯖꯩ ꯑꯗꯨ ꯀꯩꯁꯨ ꯀꯥꯏꯗꯦ ꯃꯍꯧꯁꯥꯅ ꯄꯤꯕꯤꯔꯛꯄꯅꯦ ꯍꯥꯏꯕ ꯇꯥꯔꯦꯅꯦꯀꯣ ꯑꯥ ꯀꯩꯁꯨ ꯀꯥꯏꯗꯦ ꯑꯩꯈꯣꯏꯒꯤ ꯈꯣꯡꯖꯠꯁꯤꯅ ꯑꯩꯈꯣꯏꯅ ꯊꯤꯡꯉꯨꯕ ꯌꯥꯕ ꯅꯠꯇꯦ ꯑꯗꯣ ꯃꯔꯨꯞ ꯑꯥ ꯉꯁꯤ ꯁꯤꯁꯤꯗꯤ ꯃꯇꯥꯡꯁꯨ ꯌꯥꯝ ꯆꯥꯔꯦ ꯑꯩꯈꯣꯏꯒꯤ ꯃꯔꯨꯞ ꯍꯩꯖꯤꯁꯨ ꯌꯥꯝꯅ ꯆꯥꯟꯅꯕ ꯑꯣꯏꯔꯅꯤ ꯑꯩꯅ ꯃꯔꯨꯞꯇ ꯍꯧꯗꯣꯛꯆꯔꯛꯀꯦ ꯈꯜꯂꯤꯕ ꯋꯥꯐꯝ ꯑꯁꯤ ꯑꯈꯣꯏꯒꯤ ꯇꯤꯟ ꯀꯥꯡ ꯂꯩꯔꯤꯕ ꯎꯆꯦꯛ ꯋꯥꯌꯥ ꯁꯥ ꯁꯟ ꯃꯥꯡꯊꯔꯛꯄ ꯑꯗꯒꯤ ꯌꯣꯛꯈꯠꯄꯒꯤ ꯃꯇꯥꯡ ꯑꯁꯤꯗ ꯁꯨꯝ ꯏꯆꯝ ꯆꯝꯅ ꯋꯥꯔꯤ ꯁꯨꯝ ꯈꯔ ꯁꯥꯟꯅꯁꯤ ꯍꯥꯏꯕꯕꯨ ꯃꯔꯨꯞꯁꯦ ꯊꯕꯛ ꯌꯥꯝ ꯆꯤꯟꯕꯤꯕ꯭ꯔꯥ ꯅꯇ꯭ꯔꯒꯅ ꯑꯗꯨꯝ ꯁꯥꯕ ꯌꯥꯕ꯭ꯔ
ꯌꯥꯅꯤ ꯌꯥꯅꯤ ꯃꯔꯨꯞ ꯑꯗꯨꯒꯤ ꯋꯥꯇꯥꯡꯗ ꯋꯥꯔꯤ ꯁꯥꯕꯁꯤ ꯌꯥꯝ ꯀꯥꯟꯅꯒꯅꯤ ꯑꯩꯒꯤꯁꯨ ꯊꯣꯏꯗꯣꯛꯄ ꯊꯕꯛ ꯆꯤꯟꯖꯗꯦ ꯆꯥꯛ ꯏꯁꯤꯡ ꯇꯣꯛꯑꯒ ꯁꯨꯝ ꯑꯗꯣꯝꯅ ꯉꯥꯏꯍꯥꯛ ꯒ꯭ꯌꯥꯟ ꯇꯥꯅ ꯐꯝꯃꯒ ꯂꯩꯖꯕꯅꯤ ꯋꯥꯔꯤ ꯋꯥꯇꯥꯏ ꯇꯧꯕꯗ ꯌꯥꯝꯅ ꯀꯥꯟꯅꯕ ꯃꯇꯝꯗꯨꯒ ꯄꯨꯛꯅꯤꯡ ꯆꯪꯉꯕ ꯃꯇꯝ ꯑꯣꯏꯒꯅꯤ ꯃꯔꯨꯞꯅ ꯑꯗꯨꯝ ꯍꯧꯗꯣꯛꯄꯤꯔꯛꯎ
ꯎꯝ ꯌꯥꯝ ꯅꯨꯡꯉꯥꯏꯖꯔꯦ ꯃꯔꯨꯞ ꯑꯥ ꯑꯩꯅ ꯍꯥꯏꯖꯔꯨꯕꯗ ꯃꯔꯨꯞꯅ ꯍꯔꯥꯎ ꯍꯔꯥꯎ ꯌꯥꯕꯤꯔꯛꯄꯁꯦ ꯌꯥꯝꯅ ꯊꯥꯒꯠꯆꯩ ꯃꯔꯨꯞ ꯑꯁꯤꯗꯤ ꯑꯩꯈꯣꯏꯒꯤ ꯑꯉꯥꯡ ꯑꯣꯏꯔꯤꯉꯩꯗꯗꯤ ꯌꯥꯝꯅ ꯎꯔꯛꯄ ꯑꯩꯈꯣꯏꯅ ꯑꯥ ꯇꯥꯟꯅꯔꯒꯁꯨ ꯁꯥꯟꯅꯔꯛꯄ ꯑꯗꯨꯒ ꯍꯧꯖꯤꯛꯀꯤ ꯃꯇꯝꯗꯗꯤ ꯎꯒꯦ ꯍꯥꯏꯕꯁꯤ ꯐꯪꯗꯦ ꯍꯥꯏꯖꯕ ꯇꯥꯔꯦ ꯁꯨꯎꯕꯨ ꯎꯗꯕꯒꯨꯝꯅꯦ ꯑꯩꯗꯤ ꯎꯖꯗꯦ ꯑꯩꯈꯣꯏ ꯁ꯭ꯋꯥꯏꯗꯗꯤ ꯃꯗꯨꯒꯤ ꯄꯣꯠꯇꯣ ꯁꯨꯡꯐꯪ ꯐꯪꯈꯤꯗ꯭ꯔꯦ ꯍꯧꯖꯤꯛꯀꯤ ꯑꯉꯥꯡꯁꯤꯡꯅꯗꯤ ꯃꯗꯨꯒꯤ ꯑꯈꯣꯏꯒꯤ ꯇꯤꯟ ꯍꯥꯏꯖꯕ ꯇꯥꯔꯦ ꯃꯗꯨꯒꯤ ꯇꯤꯟ ꯑꯁꯤ ꯃꯃꯤꯡ ꯄꯟꯕ ꯃꯇꯝꯗ ꯐꯥꯎꯕ ꯁꯩꯔꯦꯡꯗ ꯅꯠꯇꯅ ꯑꯩꯈꯣꯏꯒꯤ ꯎꯕ ꯐꯪꯗ꯭ꯔꯦ ꯍꯥꯏꯖꯕ ꯇꯥꯏ ꯃꯗꯨꯗꯤ ꯑꯩꯈꯣꯏꯒꯤ ꯇꯟꯗꯟ ꯇꯟꯗꯟ ꯍꯥꯏꯔꯤꯕꯁꯤ ꯑꯩꯈꯣꯏꯅ ꯑꯉꯥꯡ ꯑꯣꯏꯔꯤꯉꯩꯗꯗꯤ ꯍꯥꯏꯗꯤ ꯊꯦꯡꯉꯨꯕꯗꯐꯥꯎꯗ ꯑꯩꯈꯣꯏꯒꯤ ꯍꯨ ꯄꯛꯀꯅꯤꯅ ꯀꯤꯌꯦꯅ ꯊꯦꯡꯅꯔꯝꯗꯦ ꯑꯥ ꯆꯨꯝꯕꯨꯗꯤ ꯆꯨꯝꯃꯤ ꯑꯗꯨ ꯃꯗꯨꯅ ꯑꯩꯈꯣꯏꯒꯤ ꯄꯦꯛꯁꯟ ꯊꯣꯛꯀꯅꯤ ꯈꯣꯠꯀꯅꯤ ꯍꯥꯏꯕꯒꯤꯗꯃꯛꯇ ꯀꯤꯅꯔꯝꯕꯅꯤ ꯑꯗꯨꯕꯨ ꯑꯗꯨꯒꯤ ꯃꯇꯝꯗꯨꯗ ꯑꯩꯈꯣꯏꯅ ꯎꯈꯤꯕ ꯐꯖꯕ ꯐꯖꯕꯗ ꯅꯠꯇꯅ ꯑꯉꯛꯄꯅ ꯊꯜꯂꯕ ꯖꯤꯕ ꯃꯆꯥ ꯑꯃꯅꯦꯕ ꯃꯥ ꯑꯗꯨꯕꯨ ꯍꯧꯖꯤꯛꯀꯤ ꯏꯟꯈꯠꯂꯛꯂꯤꯕ ꯑꯉꯥꯡꯁꯤꯡ ꯑꯁꯤꯅꯗꯤ ꯃꯍꯥꯛꯁꯦ ꯎꯒꯦ ꯐꯪꯗ꯭ꯔꯦ ꯍꯥꯏꯖꯕ ꯇꯥꯔꯦ ꯃꯔꯨꯞꯛꯇꯤ ꯃꯁꯤ ꯊꯦꯡꯅꯕꯤꯔꯝꯒꯅꯤ ꯑꯗꯨꯝ ꯑꯗꯣ ꯃꯔꯨꯞ ꯍꯣꯏꯒꯤ ꯑꯗꯨꯋꯥꯏꯗꯗꯤ ꯎꯔꯤꯕꯔꯥ
ꯑ ꯎꯕꯗꯤ ꯎꯔꯤ ꯑꯩꯈꯣꯏꯁꯦ ꯆꯤꯡ ꯌꯥꯝ ꯅꯛꯑꯦ ꯑꯗꯨꯒ ꯂꯧꯕꯨꯛꯁꯨ ꯅꯛꯑꯦ ꯍꯥꯏꯇꯥꯔꯦꯀꯣ ꯃꯔꯨꯞ ꯑꯗꯨꯅ ꯑꯩꯈꯣꯏ ꯑꯩꯅ ꯅꯍꯥꯟꯁꯤ ꯆꯤꯡꯗ ꯁꯨꯝ ꯍꯩꯅꯧ ꯀꯩꯀꯩ ꯄꯥꯜꯂꯤꯕ꯭ꯔꯥ ꯈꯣꯠꯂꯤꯕ꯭ꯔꯥꯅ ꯁꯨꯝ ꯌꯦꯡꯕ ꯀꯥꯈꯠꯀꯦ ꯇꯧꯕ ꯌꯥꯝꯗꯤ ꯁꯣꯡꯉꯝꯃꯦ ꯑꯗꯨꯅ ꯀꯥꯈꯠꯇ꯭ꯔꯦ ꯂꯤꯡ ꯀꯥꯡ ꯂꯩꯔꯝꯃꯒꯗꯤ ꯑꯗꯨꯅ ꯑꯗꯣ ꯉꯥꯏꯍꯥꯛ ꯂꯩꯔꯕ ꯃꯇꯨꯡꯗ ꯆꯪꯉꯄ ꯃꯇꯨꯡꯗ ꯑꯩꯅ ꯁꯨꯝ ꯌꯦꯡꯕ ꯃꯇꯝꯗ ꯌꯥꯝ ꯄꯨꯛꯅꯤꯡ ꯅꯨꯡꯁꯤꯕ ꯐꯥꯎꯋꯤ ꯃꯔꯨ ꯑꯣꯏꯅ ꯇꯟꯗꯟ ꯄꯜꯂꯒ ꯇꯟꯗꯟꯁꯤ ꯇꯁꯦꯡꯅ ꯎꯖꯩ ꯅꯍꯥꯟꯗꯤ ꯌꯥꯝ ꯊꯤꯅ ꯁꯦꯡꯅ ꯎꯖꯩ ꯑꯗꯨꯒ ꯌꯥꯝ ꯅꯨꯡꯁꯤꯕ ꯍꯥꯏꯇꯥꯔꯦ ꯑꯉꯥꯡ ꯑꯣꯏꯔꯤꯉꯩ ꯒꯤꯗ ꯍꯧꯈ꯭ꯔꯕ ꯊꯧꯗꯣꯛꯇꯨꯅꯤ ꯆꯉꯛꯄ ꯍꯥꯏꯇꯥꯔꯦ
ꯍꯥꯏꯗꯤ ꯑꯩꯈꯣꯏꯅ ꯑꯗꯨ ꯂꯥꯏꯔꯤꯛ ꯇꯝꯃꯨꯔꯒ ꯇꯨꯏꯁꯟꯒ ꯆꯠꯂꯨꯔ ꯍꯜꯂꯛꯑꯀꯥꯟꯗꯒ ꯂꯝꯕꯤ ꯃꯄꯥꯟꯂꯒ ꯃꯨꯁꯤ ꯃꯨꯁꯤ ꯃꯩ ꯑꯩꯈꯣꯏꯒꯤ ꯇꯣꯔꯁꯂꯥꯏ ꯀꯥꯞꯄꯗꯧꯅ ꯑꯗꯨꯃꯥꯏꯅ ꯊꯦꯡꯅ ꯌꯥꯝ ꯅꯨꯡꯁꯤ ꯅꯤꯡꯁꯤꯡꯉꯛꯄ ꯍꯥꯏꯇꯥꯔꯦ ꯑꯗꯣ ꯃꯁꯤꯡ ꯌꯥꯝꯅ ꯎꯕꯗꯤ ꯅꯠꯇꯦ ꯌꯥꯝ ꯇꯥꯡꯅ ꯎꯔꯦ ꯃꯔꯨꯞ ꯃꯣꯏ ꯃꯉꯥ ꯇꯔꯨꯛ ꯈꯛꯀꯅꯤ ꯎꯔꯤꯁꯦ ꯑꯩꯅ ꯑꯗꯨ ꯃꯗꯨꯁꯨ ꯅꯨꯡꯇꯤꯒꯤ ꯎꯒꯦ ꯐꯪꯗꯦ ꯃꯔꯛ ꯃꯔꯛꯇ ꯃꯥꯏ ꯎꯏ ꯅꯨꯡꯁꯤ ꯑꯗꯨꯒ ꯑꯇꯣꯞꯄ ꯇꯤꯟ ꯀꯥꯡ ꯑꯩꯈꯣꯏꯒꯤ ꯀꯌꯥ ꯑꯃꯁꯨ ꯃꯇꯝꯒꯤ ꯑꯑꯣꯟꯕꯁꯤꯅ ꯁꯨꯝ ꯃꯥꯡꯊꯔꯛꯒꯅꯤ ꯈꯪꯗꯦ ꯑꯩꯈꯣꯏꯒꯤ ꯑꯑꯣꯟꯕꯁꯤ ꯃꯥꯂꯦꯝꯒꯤ ꯑꯑꯣꯟꯕꯁꯤꯅ ꯖꯤꯑꯣ ꯄꯕꯔ ꯀꯌꯥ ꯑꯃꯁꯨ ꯅꯣꯡꯃ ꯅꯣꯡꯃ ꯃꯁꯤꯡ ꯁꯨꯝ ꯍꯦꯟꯊꯔꯛꯏ ꯍꯟꯊꯔꯛꯏ ꯍꯥꯏꯇꯥꯔꯦ ꯑꯁꯤꯅꯤ ꯃꯔꯨꯞ ꯑꯩꯒꯤꯁꯨ ꯑꯩꯒꯤ ꯋꯥꯍꯩ ꯃꯣꯠ ꯍꯥꯏꯕꯨ ꯑꯩꯒꯤ ꯁꯨꯝ ꯊꯦꯡꯅꯔꯛꯄ ꯍꯥꯏꯕꯨ ꯃꯔꯨꯞꯅ ꯑꯗꯨꯝ ꯃꯈꯥ ꯇꯥꯔꯛꯑꯣ ꯀꯔꯤ ꯀꯔꯤ ꯑꯇꯣꯞꯄ
ꯑꯝ ꯆꯨꯝꯃꯦ ꯃꯌꯥꯝ ꯃꯔꯨꯞꯅ ꯍꯥꯏꯕꯤꯔꯤꯕ ꯄꯨꯛꯅꯤꯡ ꯌꯥꯝꯅ ꯅꯨꯡꯁꯤꯕ ꯃꯈꯟꯒꯤ ꯋꯥꯔꯤꯅꯦ ꯃꯔꯝꯅ ꯍꯥꯏꯕꯤꯣꯏꯁꯦ ꯑꯩꯈꯣꯏ ꯑꯉꯥꯡ ꯑꯣꯏꯔꯤꯉꯩꯗ ꯑꯩꯈꯣꯏ ꯑꯩꯅ ꯍꯜꯂꯛꯄꯗ ꯅꯨꯡꯗꯥꯡ ꯋꯥꯏꯝ ꯆꯠꯂꯨꯔꯒ ꯍꯜꯂꯛꯄꯗ ꯌꯦꯡ ꯆꯗ ꯈꯣꯏꯒꯤ ꯍꯥꯥꯗꯒꯤ ꯀꯣꯏꯇꯥꯡꯒ ꯇꯥꯏꯅꯖꯕ ꯑꯍꯟꯈꯩꯅ ꯍꯥꯏꯕ ꯇꯥꯔꯒꯁꯨ ꯃꯁꯤ ꯐꯥꯗꯨꯒꯤ ꯑꯗꯨꯝ ꯇꯥꯟꯅꯖꯕ ꯍꯥꯏꯇꯥꯔꯦ ꯑꯗꯨ ꯐꯠꯇꯦ ꯈꯣꯠꯇꯦ ꯍꯥꯏꯕ ꯇꯥꯔꯒ ꯑꯗꯣ ꯑꯩ ꯑꯩꯅ ꯊꯦꯡꯅꯖꯈꯤꯕ ꯈꯔꯗꯒꯤ ꯂꯧꯈꯠꯆꯔꯒ ꯑꯩꯈꯣꯏꯒꯤ ꯃꯥ ꯃꯥꯡꯈꯤꯕꯒꯤ ꯃꯇꯥꯡꯗ ꯃꯔꯨꯞꯇꯁꯨ ꯋꯥꯈꯜ ꯂꯧꯁꯤꯅꯕ ꯃꯔꯨꯞꯅ ꯈꯪꯕꯤꯔꯝꯃꯒꯁꯨ ꯀꯥꯏꯗ꯭ꯔꯦ ꯑꯗꯨꯕꯨ ꯈꯪꯕꯤꯔꯝꯗꯒꯁꯨ ꯑꯗꯨꯝ ꯑꯩꯅ ꯍꯥꯏꯖꯔꯛꯏꯁꯤ ꯑꯗꯨꯝ ꯇꯥꯕꯤꯌꯨ ꯍꯥꯏꯗꯤ ꯑꯩꯁꯨ ꯌꯥꯝ ꯈꯪꯅ ꯍꯩꯕꯗꯤ ꯅꯠꯇꯦ ꯑꯗꯨꯒ ꯑꯩꯅ ꯊꯦꯡꯅꯖꯔꯨꯕ ꯍꯥꯏꯗꯤ ꯊꯦꯡꯅꯖꯔꯛꯄ ꯈꯔꯗ ꯄꯥꯎꯗꯝꯖꯕꯅꯤ ꯃꯐꯝ ꯑꯁꯤ ꯑꯍꯥꯟꯕꯗ ꯑꯩꯈꯣꯏꯒꯤ ꯎꯝ ꯇꯕ ꯇꯀꯨꯝꯕ ꯑꯩꯈꯣꯏꯒꯤ ꯂꯩꯀꯥꯏ ꯂꯩ ꯀꯥꯏꯗ ꯆꯥ ꯊꯣꯡꯕ ꯂꯣꯀꯦꯜ ꯑꯦꯔꯤꯌꯥꯗ ꯆꯥ ꯊꯣꯡꯕ ꯊꯝꯕ ꯑꯩꯈꯣꯏꯒꯤ ꯋꯥꯏꯔ ꯇꯥꯠꯄꯥ ꯅꯠꯇ꯭ꯔꯒ ꯑꯩꯈꯣꯏꯒꯤ ꯋꯦꯗꯔꯁꯦ ꯋꯦꯗꯔꯁꯤꯅ ꯃꯔꯝ ꯑꯣꯏꯔꯒ ꯑꯩꯈꯣꯏꯒꯤ ꯍꯥꯏꯗꯤ ꯇ꯭ꯔꯥꯟꯁꯐꯣꯔꯃꯔ ꯊꯝꯃꯛꯄ ꯑꯁꯤꯗꯒꯤꯁꯨ ꯑꯌꯥꯝꯕ ꯂꯥꯛꯄꯅꯦ ꯍꯥꯏꯇꯥꯔꯦ ꯃꯥꯒꯤ ꯔꯦꯗꯤꯌꯦꯁꯟ ꯍꯥꯏꯖꯕ ꯇꯥꯔꯦꯅꯦ ꯏꯪꯉꯛꯄꯗ ꯑꯗꯨꯅ ꯁꯤꯗꯒꯤꯁꯨ ꯃꯥꯡꯍꯜꯂꯛꯄꯅꯤ ꯑꯗꯨꯗꯨꯒ ꯃꯁꯤ ꯁꯨꯃꯥꯏꯅ ꯊꯝꯖꯒꯦ ꯑꯗꯨꯒ ꯑꯇꯩꯗꯤ ꯍꯣꯏ ꯑꯇꯩꯁꯨ ꯃꯌꯥꯝ ꯂꯩꯇ꯭ꯔꯦ ꯑꯗꯨꯕꯨ ꯉꯁꯤꯗꯤ ꯃꯁꯤꯗ ꯁꯤ ꯅꯩꯅꯕꯗ ꯑꯗꯨꯗꯗꯤ ꯈꯤꯇꯪ ꯑꯋꯥꯕ ꯑꯃꯥ ꯊꯣꯛꯂꯒꯅꯤ ꯑꯗꯨ ꯃꯈꯥ ꯇꯥꯔꯛꯄꯁꯤꯗꯤ ꯑꯩꯈꯣꯏꯒꯤ ꯂꯝꯗꯝ ꯑꯁꯤꯒꯤꯗꯤ ꯌꯥꯝꯅ ꯑꯩꯈꯣꯏꯒꯤ ꯃꯃꯤꯡ ꯂꯩꯔꯤꯕ ꯁꯇꯦ ꯅꯣꯡꯏꯟ ꯍꯥꯏꯖꯕ ꯇꯥꯔꯅꯤꯀꯣ ꯑꯩꯈꯣꯏꯒꯤ ꯂꯝꯗꯝ ꯑꯁꯤꯒꯤ ꯎꯆꯦꯡꯅꯤ ꯍꯥꯏꯗꯨꯁꯨ ꯍꯥꯏꯔꯤꯕ ꯅꯣꯡꯏꯟ ꯑꯁꯤ ꯃꯔꯨꯞꯅ ꯑꯁꯦꯡꯕꯗ ꯎꯕꯤꯔꯕ꯭ꯔꯥ ꯅꯠꯇ꯭ꯔꯒ ꯎꯕꯤꯗ꯭ꯔꯤꯕꯔꯥ ꯑꯣ ꯍꯥꯏꯗꯤ ꯑꯩꯒꯤ ꯅꯣꯡꯉꯤꯡꯁꯦ ꯇꯁꯦꯡꯅ ꯑꯩꯒꯤ ꯑꯣꯏꯅꯗꯤ ꯅꯣꯡꯉꯤꯡꯁꯦ ꯏꯃꯥꯅ ꯄꯣꯛ ꯗꯒꯤ ꯎꯖꯔꯛꯇꯔꯤ ꯍꯥꯏꯖꯕ ꯇꯥꯔꯦ ꯂꯥꯏꯔꯤꯛꯇ ꯑꯃꯗꯤ ꯁꯩꯔꯦꯡꯗ ꯌꯥꯎꯕ ꯑꯗꯒꯤ ꯏꯟꯇꯔꯅꯦꯠꯇ ꯐꯪꯕꯗꯨ ꯅꯠꯇꯅ ꯑꯩ ꯅꯣꯡꯏꯟꯁꯤ ꯏꯃꯥ ꯄꯣꯛꯄꯒꯤ ꯎꯖꯥꯔꯛꯇꯔꯤ ꯃꯔꯨꯞꯇꯤ ꯎꯕꯤꯔꯕꯣ
ꯑꯩꯁꯨ ꯇꯁꯦꯡꯅ ꯎꯖꯗ꯭ꯔꯤ ꯃꯁꯤ ꯌꯦꯡꯕ ꯆꯠꯂꯨꯁꯤ ꯈꯣꯠꯂꯨꯁꯦ ꯀꯥꯏꯅꯗꯤ ꯏꯃꯥꯟꯅꯕꯁꯤꯡꯅ ꯍꯧꯔꯝꯃꯦ
ꯑꯗꯨꯕꯨ ꯇꯁꯦꯡꯅ ꯏꯃꯠ ꯃꯪꯛꯅꯗꯤ ꯎꯖꯗ꯭ꯔꯤ ꯅꯣꯡꯃꯗꯤ ꯁꯣꯏꯗꯅ ꯌꯦꯡꯕ ꯆꯠꯈꯤꯒꯦ ꯈꯜꯂꯤ ꯑꯩ ꯏꯃꯥꯟꯅꯕꯁꯤꯡ ꯍꯧꯔꯒ ꯋꯥꯈꯜ ꯆꯥꯟꯅꯕ ꯏꯃꯥꯟꯅꯕ ꯈꯔ ꯍꯧꯔꯒ ꯂꯝ ꯀꯣꯏꯕ ꯑꯗꯩ ꯀꯔꯤ ꯀꯔꯤ ꯂꯩꯔꯤ ꯃꯅꯨꯡ ꯍꯨꯠꯅ ꯑꯩꯈꯣꯏꯅ ꯈꯪꯕ ꯌꯥꯕ ꯄꯨꯋꯥꯔꯤꯒꯤ ꯑꯗꯒꯤ ꯁꯥ ꯉꯥ ꯑꯗꯒꯤ ꯐꯖ ꯐꯖꯔꯕ ꯏꯁꯤꯡ ꯆꯥꯏꯊꯥꯕꯤ ꯇꯨꯔꯦꯜ ꯈꯪꯗꯦ ꯁꯤꯒꯨꯝꯕ ꯂꯣꯛ ꯃꯈꯜ ꯀꯌꯥ ꯀꯌꯥꯅ ꯌꯦꯡꯕ ꯆꯠꯈꯤꯒꯦꯅ ꯈꯜꯂꯤ ꯑꯗꯣ ꯉꯁꯥꯏꯒꯤ ꯑꯑꯣꯟꯕꯁꯤꯅ ꯃꯔꯝ ꯑꯣꯏꯔꯒꯅꯤ ꯅꯣꯡꯏꯟꯁꯨ ꯅꯣꯡꯃ ꯅꯣꯡꯃꯒꯤ ꯃꯍꯥꯛꯀꯤ ꯃꯁꯤꯡ ꯍꯟꯊꯔꯛꯑꯦ ꯍꯥꯏꯅ꯫ ꯁꯨꯝ ꯍꯥꯏꯅꯩ
ꯑꯩꯈꯣꯏꯅ ꯅꯣꯡꯃꯇꯗꯤ ꯃꯗꯨꯒꯤ ꯃꯇꯥꯡꯗ ꯀꯔꯝꯅ ꯀꯟꯁꯤꯒꯦ ꯍꯥꯏꯗꯅ꯫ ꯃꯤꯑꯣꯏꯕꯁꯤꯡꯁꯤꯅ ꯈꯟꯕꯒꯤ ꯀꯌꯥ ꯃꯃꯤ ꯎꯗꯦ꯫ ꯃꯥꯒꯤ ꯃꯥꯒꯤ ꯍꯤꯡꯅꯅꯕ ꯑꯩꯈꯣꯏꯁꯨꯉꯥꯏ ꯑꯩꯈꯣꯏꯁꯨ ꯏꯁꯥꯒꯤ ꯊꯕꯛ ꯆꯤꯟꯕꯅ ꯅꯣꯡꯃꯇ꯫ ꯃꯤꯒꯤꯗꯤ ꯂꯥꯏꯗꯅ ꯁꯥ ꯀꯩꯒꯤꯗꯤ ꯉꯥꯏꯗꯅ ꯏꯁꯥꯒꯤ ꯏꯁꯥꯁꯤꯕꯨ ꯐꯅꯕ ꯈꯟꯖꯤꯜꯂꯛꯇ꯭ꯔꯕ ꯃꯇꯝꯅꯤ ꯄꯩꯁꯥ ꯄꯩꯁꯥ ꯄꯩꯁꯥꯅ ꯄꯩꯁꯥꯒꯤ ꯃꯇꯥꯡꯗ ꯂꯣꯏ ꯇꯧꯕꯁꯤꯗ ꯁꯤꯒꯤ ꯃꯇꯝꯁꯤꯗꯗꯤ ꯑꯗꯨꯝ ꯃꯇꯝꯒꯤꯁꯨꯨꯝ ꯃꯨꯊꯈꯤꯕ ꯇꯥꯕꯅꯤ ꯑꯗꯨꯕꯨ ꯈꯪꯗꯦ ꯑꯩꯈꯣꯏꯒꯤ ꯃꯤꯠꯌꯦꯡꯗꯤ ꯈꯔ ꯆꯪꯍꯟꯅꯤꯡꯉꯤ ꯃꯀꯣꯛ ꯊꯣꯡꯕꯁꯤꯡꯅ꯫ ꯂꯝꯖꯤꯡꯕꯤꯔꯒ ꯑꯗꯨ ꯅꯗꯥꯅꯤ ꯇꯧꯒꯗꯕꯅꯤꯅ ꯍꯥꯏꯗ꯭ꯔꯒꯗꯤ ꯃꯁꯤꯗꯤ ꯀꯌꯥ ꯌꯥꯔꯣꯏ ꯃꯤ ꯄꯨꯟꯁꯤꯟꯕ ꯍꯥꯏꯕꯁꯤ ꯈ꯭ꯋꯥꯏꯗꯒꯤ ꯂꯨꯕ ꯄꯣꯠꯅꯤ ꯑꯗꯨꯒ ꯋꯥꯟꯁ ꯍꯥꯏꯗꯤ ꯑꯃꯨꯛꯇ ꯅꯝꯈꯤ ꯇꯥꯔꯒꯗꯤ ꯍꯥꯏꯇꯥꯔꯦꯀꯣ ꯃꯗꯨ ꯌꯥꯝ ꯅꯨꯡꯉꯥꯏꯕ ꯑꯗꯨꯒ ꯊꯕꯛ ꯑꯃ ꯇꯧꯕ ꯃꯇꯝꯗ ꯃꯗꯨ꯫ ꯄꯨꯟꯅ ꯆꯨꯡꯁꯜꯂꯒ ꯑꯗꯨꯝ ꯃꯥꯏ ꯄꯥꯛꯅ ꯍꯣꯠꯅꯃꯤꯟꯅꯕ ꯌꯥꯏ ꯈꯜꯂꯦ ꯑꯗꯨꯒ ꯃꯔꯨꯞꯅ ꯊꯝꯕꯤꯔꯤꯕ ꯇꯟꯗꯟ ꯅꯣꯡꯉꯤꯟ ꯂꯩꯈ꯭ꯔꯦ ꯑꯗꯣ ꯑꯩꯁꯨ꯫ ꯃꯇꯦꯛ ꯑꯝꯇ ꯄꯟꯖꯔꯝꯒꯦ
ꯎꯝ ꯊꯗꯝꯉꯣ꯫
ꯑꯩꯈꯣꯏꯒꯤ꯫ ꯍꯋꯥꯏ ꯊꯥꯕ ꯃꯇꯝꯗꯒ ꯍꯋꯥꯏ ꯃꯅꯥꯗꯒ ꯄꯛꯄ ꯑꯩꯈꯣꯏ ꯅꯥꯎ ꯀꯩꯅꯣꯗꯣ ꯑꯩꯈꯣꯏꯒꯤ ꯀꯔꯤ꯫ ꯀꯥꯎꯈ꯭ꯔꯦ ꯀꯥꯡꯆꯤꯠ ꯍꯥꯏꯕ꯭ꯔꯥ ꯀꯩꯅꯣ ꯌꯥꯝꯅ ꯑꯩꯈꯣꯏꯅ ꯐꯥꯔꯒ ꯆꯥꯕꯁꯨ ꯆꯥꯅꯩ ꯑꯗꯨꯕꯨ ꯑꯩꯗꯤ ꯆꯥꯖꯗꯦ ꯑꯩꯗꯤ ꯅꯨꯡꯁꯤ ꯍꯥꯏꯇꯥꯔꯦ ꯃꯈꯣꯏꯁꯦ ꯐꯥꯔꯒ ꯑꯩꯗꯤ꯫ ꯂꯪ ꯀꯤꯗꯒ ꯌꯥꯝ ꯁꯥꯟꯅꯔꯛꯑꯦ ꯃꯔꯨꯞ ꯄꯤꯛꯏꯉꯩꯗ꯫ ꯑꯗꯨꯅ ꯀꯥꯡꯁꯦ ꯑꯁꯤ ꯊꯑꯣꯏꯒꯤꯁꯤ ꯍꯋꯥꯏ ꯃꯅꯥ ꯃꯔꯛ ꯍꯦꯛꯇ ꯃꯤꯅ ꯆꯪꯈꯤꯅꯣ ꯑꯗꯨ ꯑꯗꯥ ꯂꯩꯔꯝꯅꯤ ꯍꯥꯏꯕꯗꯣ꯫ ꯑꯩ ꯈꯪꯗꯒꯦ ꯀꯥꯡꯆꯦꯠꯇꯕꯨ ꯐꯪꯉꯗꯤꯗꯅ ꯑꯩꯁꯦ ꯀꯥꯡꯆꯦ ꯌꯥꯝꯅ ꯀꯩꯅꯣ ꯇꯧ ꯊꯤꯖꯔꯛꯄ ꯃꯤꯁꯛꯅꯤ ꯀꯥꯡꯆꯤꯁꯤ ꯑꯗꯣ ꯍꯧꯖꯤꯛꯁꯤ ꯃꯔꯨꯞ ꯑꯗꯨꯗꯤ ꯐꯪꯗ꯭ꯔꯕꯣꯏ ꯀꯩ ꯑꯣꯏ ꯇꯧꯋꯤ ꯍꯋꯥꯏꯕꯨꯗꯤ ꯍꯣꯏ ꯃꯔꯛ ꯃꯔꯛ꯫ ꯇꯧꯕꯗꯤ ꯂꯩꯔꯝꯒꯅꯤ ꯑꯗꯨꯕꯨ ꯑꯩꯗꯤ ꯎꯖꯗ꯭ꯔꯦ ꯃꯔꯨꯞ ꯑꯩꯈꯣꯏꯗꯗꯤ ꯎꯕꯤꯔꯤꯕ꯭ꯔꯥ
ꯃꯔꯨꯞ ꯁꯤ ꯁꯨꯃꯥꯏꯅ ꯇꯧꯕꯅꯦ ꯑꯩ ꯎꯖꯍꯧꯋꯦ ꯎꯖꯕꯗꯤ ꯍꯥꯏꯗꯤ ꯑꯩꯈꯣꯏꯗꯁꯨ ꯌꯥꯝꯅ ꯍꯤꯡꯒꯣꯜ ꯆꯥꯎꯅ ꯂꯩꯔꯝꯃꯦ ꯍꯧꯖꯤꯛꯄꯨꯗꯤ ꯍꯤꯡꯒꯣꯜ ꯂꯩꯖꯗ꯭ꯔꯦ ꯑꯗꯣ ꯃꯁꯤ ꯑꯩꯈꯣꯏꯅ ꯑꯩꯅ ꯁꯨꯝ ꯑꯩꯒꯤ ꯋꯥꯈꯜꯂꯣꯟꯗ ꯑꯩꯈꯣꯏꯅ ꯑꯩꯈꯣꯏꯒꯤ ꯃꯐꯝꯁꯤꯗ ꯑꯩꯈꯣꯏꯅ ꯇꯣꯏꯅ ꯊꯣꯛꯄ ꯃꯐꯝ ꯑꯣꯏꯔꯣ ꯑꯩꯈꯣꯏꯒꯤ ꯌꯨꯝꯒꯤ ꯑꯀꯣꯏꯕꯁꯨ ꯑꯣ ꯍꯋꯥꯏꯁꯨ ꯌꯥꯝꯅ ꯊꯥꯕ ꯈꯣꯠꯄꯒꯤ ꯊꯦꯡꯅꯗ꯭ꯔꯦ ꯍꯥꯏꯇꯥꯔꯦꯅꯦ ꯑꯃꯈꯣꯏꯒꯤꯗꯁꯨ ꯑꯣꯏꯔꯣ ꯑꯩꯈꯣꯏꯒꯤꯗꯁꯨ ꯑꯣꯏꯔꯣ ꯃꯁꯤ ꯌꯥꯝꯅ ꯀꯖꯤꯛ ꯊꯥꯅꯗ꯭ꯔꯦ ꯍꯥꯏꯇꯥꯔꯦ ꯍꯣꯏ ꯃꯐꯝ ꯆꯥꯎꯅ ꯆꯥꯎꯅ ꯑꯩꯈꯣꯏꯒꯤ ꯍꯤꯡꯒꯣꯣꯟ ꯀꯣꯏꯔꯤꯕ ꯃꯐꯝꯗꯗꯤ ꯊꯥꯅꯩ ꯑꯗꯨꯒ ꯑꯩꯈꯣꯏ ꯀꯥꯏꯗꯒꯤ ꯊꯥꯅꯒ ꯃꯁꯤꯅꯁꯨ ꯃꯔꯝ ꯑꯣꯏꯔꯒ ꯎꯕ ꯐꯪꯉꯛꯇꯕꯅꯤ ꯍꯥꯏꯖꯕ ꯇꯥꯔꯦ ꯑꯗꯨꯒ ꯍꯤꯡꯒꯣꯜ ꯆꯥꯎꯅ ꯎꯕ ꯊꯥꯏꯅꯒꯤꯗꯣ ꯀꯥꯏꯗꯅ ꯑꯗꯨ ꯍꯤꯡꯒꯣꯜ ꯆꯥꯎꯅꯂꯩꯕ ꯃꯐꯝ ꯍꯥꯏꯗꯤ ꯁꯤꯗꯨ ꯇꯥꯞꯗꯅ ꯎꯕ ꯑꯗꯨꯝ ꯃꯩꯔꯣꯟꯗꯒꯤ ꯂꯩꯔꯛꯂꯤ ꯀꯥꯏꯗꯅ ꯃꯐꯝꯗꯒꯤ ꯑꯗꯨꯝ ꯄꯨꯔꯝꯒꯅꯤ ꯍꯥꯏꯗꯅ ꯊꯝꯕꯗ ꯃꯔ ꯑꯩꯁꯨ ꯎꯕꯗꯗꯤ ꯌꯥꯝꯅ ꯄꯨꯖꯔꯦ ꯑꯗꯨꯕꯨ ꯃꯔꯨꯞꯀꯤ ꯋꯥꯐꯝꯗꯨꯁꯨ ꯌꯥꯝꯅ ꯍꯥꯏꯈꯣꯏꯒꯤ ꯃꯔꯨ ꯑꯣꯏꯕ ꯋꯥꯐꯝꯅꯤ ꯑꯗꯨꯁꯨ ꯑꯉꯥꯡ ꯑꯣꯏꯔꯤꯉꯩꯗ ꯑꯩꯈꯣꯏꯒꯤ ꯄꯨꯟꯁꯤꯒ ꯁꯥꯡꯒꯣꯟꯅꯔꯒ ꯌꯥꯎꯔꯛꯄ ꯇꯤꯟ ꯑꯃꯅꯤ ꯑꯗꯨꯝ ꯊꯝꯖꯔꯤꯀꯣ ꯑꯗꯨꯒ ꯑꯩꯅ ꯉꯁꯥꯏꯒꯤ ꯅꯣꯡꯡꯂꯤꯟꯒꯤ ꯃꯇꯥꯡꯗꯨꯗ ꯈꯤꯇꯪ ꯍꯥꯏꯖꯅꯤꯡꯕ ꯍꯥꯏꯇꯥꯔꯦ ꯑꯩꯅ ꯊꯦꯡꯅꯖꯔꯛꯄ ꯃꯇꯦꯡ ꯑꯃ ꯍꯥꯏꯖꯔꯛꯀꯦ ꯃꯥꯁꯦ ꯃꯥꯡꯈꯤꯕꯒꯤ ꯃꯔꯝꯅ ꯑꯁꯤꯗ ꯑꯩꯌꯦ ꯅꯣꯡꯏꯟꯅ ꯍꯤꯡꯕ ꯌꯥꯕ ꯎꯃꯪ ꯋꯥꯃꯪꯗ ꯃꯥꯡꯁꯤꯜꯂꯛꯄ ꯁꯤꯅ ꯈ꯭ꯋꯥꯏꯗꯒꯤ ꯆꯥꯎꯕ ꯃꯔꯝꯅꯦꯕ ꯑꯗꯨꯗꯨꯒ ꯑꯩꯈꯣꯏꯒꯤ ꯃꯥꯒꯤ ꯃꯐꯝ ꯂꯩꯔꯛꯇꯕ ꯍꯥꯏꯗꯤ ꯎꯃꯪ ꯃꯩ ꯊꯥꯗꯣꯔꯛꯄ ꯑꯩꯈꯣꯏꯒꯤ ꯂꯥꯡꯃꯩ ꯊꯥꯕ ꯈꯣꯠꯄ ꯁꯤꯅ ꯃꯔꯝ ꯑꯣꯏꯔꯒ ꯃꯈꯣꯏꯒꯤ ꯂꯩꯔꯛꯇꯕ ꯑꯗꯒꯤ ꯑꯃꯅ ꯑꯩꯈꯣꯏꯒꯤ ꯏꯃꯁꯦ ꯍꯥꯎꯕꯒꯤꯗꯃꯛꯇ ꯑꯗꯨ ꯑꯗꯨꯒ ꯃꯥꯒꯤ ꯐꯖꯕꯒꯤꯗꯃꯛꯇ ꯃꯤꯁꯤꯡꯅ ꯊꯥꯕꯤꯕ ꯑꯗꯨꯒ ꯂꯥꯁ ꯁꯤꯤ ꯑꯩꯈꯣꯏꯒꯤ ꯑꯔꯣꯏꯕ ꯑꯔꯣꯏꯕ ꯃꯣꯁꯤꯅ ꯑꯩꯈꯣꯏꯒꯤ ꯅꯣꯡꯃ ꯃꯅꯨꯡ ꯀꯣꯛꯁꯤꯜꯂꯛꯄꯕꯨꯗꯤ ꯂꯩꯇꯦ ꯑꯗꯨ ꯑꯔꯣꯏꯕ ꯃ ꯑꯩꯈꯣꯏꯒꯤ ꯃꯤꯑꯣꯏꯕꯁꯤꯡꯒꯤ ꯑꯩꯈꯣꯏꯒꯤ ꯂꯩꯔꯤꯕ ꯂꯝꯗꯝ ꯑꯁꯤꯒꯤ ꯃꯔꯨ ꯑꯣꯏꯅ ꯂꯝꯗꯝ ꯑꯁꯤꯒꯤ ꯃꯤꯁꯤꯡꯕ ꯄꯥꯎꯇꯥꯛ ꯄꯤꯕ ꯈꯣꯠꯄꯁꯦ ꯋꯥꯠꯈꯤꯕ ꯍꯥꯏꯇꯥꯔꯦ ꯃꯍꯥꯛꯀꯤ ꯎꯆꯦꯛ ꯑꯁꯤꯒꯤ ꯃꯔꯨꯏꯕ ꯃꯔꯝꯗꯣ ꯎꯆꯦꯛ ꯑꯁꯤꯅ ꯂꯩꯕꯗ ꯑꯩꯈꯣꯏꯗ ꯀꯥꯟꯅꯔꯤꯗꯨ ꯃꯔꯨꯑꯣ ꯑꯣꯏꯕ ꯃꯔꯝ ꯑꯃꯗꯤ ꯍꯧꯖꯤꯛꯀꯤ ꯎꯆꯦꯛ ꯑꯁꯦ ꯑꯩꯈꯣꯏꯒꯤ ꯃꯐꯝ ꯑꯁꯤꯗ ꯅꯠꯇꯅ ꯑꯇꯣꯞꯄ ꯂꯝꯗꯝ ꯑꯃꯠꯇꯗ ꯐꯪꯗꯦ ꯍꯥꯏꯕꯁꯦ ꯃꯇꯝꯗꯨꯒꯤ ꯃꯤꯁꯤꯡꯅ ꯈꯪꯅꯔꯝꯗꯦꯕ ꯑꯗꯣ ꯃꯁꯤꯅꯁꯨ ꯑꯆꯧꯕ ꯃꯔꯝ ꯑꯣꯏꯔꯒ ꯑꯩꯈꯣꯏꯒꯤ ꯃꯥꯁꯦ ꯍꯥꯠꯄ ꯈꯣꯠꯄ ꯃꯁꯤ ꯑꯣꯏꯕꯅꯤꯅꯦ ꯑꯗꯨꯕꯨ ꯍꯧꯖꯤꯛꯄꯨꯗꯤ ꯑꯩꯈꯣꯏꯒꯤ ꯂꯩꯉꯥꯛꯅ ꯀꯩꯩ ꯉꯥꯡ ꯄꯥꯏꯈꯠꯄꯤꯗꯨꯅ ꯑꯩꯈꯣꯏ ꯌꯥꯝꯅ ꯐꯖꯅ ꯌꯣꯛꯄꯒꯤ ꯌꯣꯛꯈꯠꯄꯤꯔꯦ ꯂꯩꯁꯜꯂꯛꯇ꯭ꯔꯕꯅꯤ ꯍꯥꯏꯇꯥꯔꯦ ꯑꯗꯣ ꯁꯨꯡꯃꯩꯕꯨ ꯂꯩꯔꯝꯗꯕꯁꯨ ꯌꯥꯔꯦ ꯑꯗꯣ ꯌꯥꯝꯅꯁꯨ ꯅꯨꯡꯉꯥꯏꯕ ꯃꯔꯨꯞꯀ ꯁꯤꯒꯨꯝꯕꯒꯤ ꯑꯩꯈꯣꯏꯒꯤ ꯋꯥꯔꯤ ꯋꯥꯇꯥꯏ ꯁꯥꯟꯅꯔꯛꯄꯗ ꯃꯊꯪ ꯇꯥ ꯀꯁꯨ ꯋꯥꯔꯤ ꯋꯥꯇꯥꯏ ꯅꯨꯡꯉꯥꯏꯕ ꯀꯌꯥ ꯁꯥꯟꯅꯛꯀꯦꯗꯣ ꯉꯒꯤꯗꯤ ꯃꯇꯥꯡ ꯑꯁꯤꯗ ꯀꯥꯏꯅꯔꯁꯨꯅꯦ